ꯍꯜꯂꯣ
ꯍꯜꯂꯣꯏ ꯍꯜꯂꯣ ꯒꯨꯗ ꯃꯣꯔꯅꯤꯡ ꯑꯗꯨꯒ ꯒꯨꯗ
ꯃꯣꯔꯅꯤꯡ ꯑꯣꯏꯗ꯭ꯔꯦ
ꯎꯝ ꯍꯣꯏ ꯑꯗꯨꯒꯤꯅꯤ ꯑꯩꯅ ꯍꯧꯖꯤꯛ ꯍꯧꯒꯠꯄꯩꯒꯤ ꯃꯣꯔꯅꯤꯡ ꯍꯥꯏ ꯑꯗꯨꯒꯤ ꯃꯇꯝ ꯨꯃꯇꯨꯡ ꯏꯟꯅ ꯑꯐꯇꯔꯅꯨꯟ ꯍꯥꯏꯕ
ꯀꯩꯇꯣꯢꯅꯣ
ꯀꯩꯝ ꯇꯧꯗꯦꯗ
ꯆꯥꯛ ꯍꯦꯟꯖꯥꯡ ꯎꯅꯔꯕꯣ
ꯉꯥꯇ꯭ꯔꯤ
ꯑ ꯀꯩꯒꯤ ꯊꯦꯡꯉꯤꯅꯦ
ꯆꯥꯔꯕꯣ
ꯆꯥꯗ꯭ꯔꯤꯗ ꯍꯧꯒꯠꯇ ꯉꯥꯏꯔꯤ ꯍꯧꯒꯠꯂꯒ ꯀꯩꯅꯣ ꯀꯩ ꯀꯩꯅꯣ ꯎꯕꯗ ꯄꯥꯈꯠꯄ ꯍꯥꯏꯇꯥꯔꯦ ꯑꯩꯁꯦ ꯅꯪ ꯑꯗꯨꯃꯥꯏꯅꯒ ꯇꯨꯝꯕ ꯉꯝꯗ꯭ꯔꯕꯗꯣ
ꯑꯁꯣꯝꯒꯤ ꯃꯇꯨꯡ ꯃꯇꯧ ꯇꯝꯃꯤ ꯑꯩꯁꯨ
ꯑꯁꯣꯝꯒꯤ
ꯑꯥ
ꯑꯁꯣꯝꯒꯤ ꯅꯠꯇꯦ ꯁꯣꯝꯒꯤ ꯃꯇꯧ ꯇꯝꯃꯤ
ꯁꯣꯝꯒꯤ ꯀꯩꯅꯦꯕ ꯑꯥ ꯑꯥꯗꯣ ꯍꯥꯞꯄꯣꯏꯗꯕ ꯍꯥ
ꯑꯁꯣꯝꯒꯦ ꯍꯥꯞꯄꯁꯨ ꯌꯥꯢ
ꯑꯥ
ꯒ꯭ꯌꯥꯟꯗꯤ ꯇꯥꯏ
ꯎꯝ ꯉꯔꯥꯡ ꯑꯁ ꯑꯗꯨꯀꯣ ꯀꯩꯅꯣ ꯀꯩ ꯇꯧꯏ ꯈꯪꯕ꯭ꯔꯥ ꯉꯔꯥꯡꯗꯣ ꯉꯔꯥꯡ ꯅꯠꯇꯦ ꯉꯁꯤ ꯑꯌꯨꯛꯅꯦ ꯎꯝ ꯕꯣꯜ ꯌꯦꯡꯕꯗꯣ ꯌꯥꯝ ꯋꯥꯕ꯭ꯔꯥ ꯌꯦꯡꯕꯗ ꯊꯝꯃꯣꯢ ꯋꯥꯕ ꯍꯥꯏꯇꯥꯔꯦ ꯑꯩꯅ ꯑꯩꯅ ꯁꯞꯄꯣꯔꯠ ꯇꯧꯕꯗꯨ ꯃꯣꯏꯁꯦ
ꯃꯦꯁꯤ ꯑꯣꯏ ꯉꯝꯃꯤꯗꯨꯗꯤ
ꯅꯍꯣꯏ ꯉꯝꯃꯁꯨ ꯃꯣꯏꯗꯣ ꯑꯦꯛꯁꯇ꯭ꯔꯥ ꯑꯦꯛꯁꯇ꯭ꯔꯥ ꯇꯥꯏꯝꯗꯅꯦꯕ
ꯃꯥꯅꯦ ꯑꯗꯨꯕꯨꯗꯤ ꯑꯩꯈꯣꯏ ꯌꯦꯡꯕꯨꯗꯤ ꯌꯦꯡꯗꯦ ꯅꯣꯡꯉꯥꯜꯂ ꯀꯥꯟꯗ ꯈꯪꯕꯅꯦ ꯑꯩꯁꯨ
ꯑ ꯀꯩ ꯀꯩ ꯍꯥꯢꯖꯤꯔ ꯑꯃꯨꯛ ꯑꯔꯖꯦꯟꯇꯤꯅꯥꯗ ꯑꯃꯨꯛ ꯆꯟꯈ꯭ꯔꯗꯤ
ꯍꯥꯥ
ꯑꯝꯃꯥꯅ ꯑꯃꯨꯛ ꯆꯔꯂꯤꯕ ꯑꯃ ꯑꯃꯨꯛ ꯑꯗꯨꯝ ꯃꯣꯏꯅ ꯆꯟꯈ꯭ꯔꯗꯤ ꯒꯣꯜ ꯑꯃ ꯂꯤꯠ ꯇꯧꯔꯗꯤ ꯀꯩ ꯍꯥꯏꯁꯤꯔ ꯒꯣꯜ ꯑꯃ ꯍꯦꯟꯈ꯭ꯔꯗꯤ ꯃꯣꯏ ꯑꯗꯨꯝ ꯆꯠꯂꯛꯄ ꯑꯗꯨꯒꯤ ꯄꯥꯈꯠꯄ ꯍꯧꯕꯁꯦ ꯑꯁ ꯑꯩꯗꯤ ꯑꯥꯔꯖꯦꯟꯇꯤꯅꯥꯁꯤ ꯉꯝꯕꯔꯣꯏꯗ꯭ꯔꯥ ꯈꯜꯂꯒ ꯑꯁ ꯃꯤꯍꯨꯟꯒꯁꯦ ꯐꯟꯆꫭꯡ ꯆꯣꯡꯟꯕꯒꯤ ꯀꯟꯃꯟꯕꯒꯤ ꯀꯩꯅꯣꯗꯣ ꯑꯃ ꯃꯤꯍꯨꯅ ꯍꯥꯏꯕ꯭ꯔꯣ
ꯃꯤꯍꯨꯟ ꯄꯥꯏꯊꯣꯛꯀꯦ ꯇꯧꯔꯥ
ꯑꯁ ꯁꯤ ꯁꯤꯕ ꯆꯞ ꯃꯥꯟꯅꯩ ꯃꯉꯥꯡꯗꯣ ꯄꯥꯈꯠꯃꯟꯕꯅꯤ ꯑꯁ ꯇꯨꯃꯤꯟꯅ ꯂꯩꯕ ꯍꯩ ꯇꯕꯅꯤꯅ ꯋꯥꯃꯟꯕꯗꯣ ꯑꯩꯖꯦ ꯑꯁ ꯉꯁꯤꯁꯦ ꯑꯔꯖꯦꯟꯇꯤꯅꯥ ꯁꯤꯒꯗꯤ ꯑꯁ ꯑꯩꯁꯦꯒ ꯃꯥꯏ ꯍꯤꯡꯗꯩꯅ ꯈꯜꯂꯤꯕꯅꯤ
ꯑꯁꯦꯡꯕꯅꯦ ꯌꯥꯝ ꯄꯥꯈꯠꯄ ꯀꯤꯕꯗꯣ ꯊꯃꯣꯏ ꯅꯨꯡꯉꯥꯏꯔ ꯇꯧꯕꯗꯣ ꯑꯗꯨꯒ ꯂꯣꯏꯔꯝꯗꯥꯏꯗ ꯃꯤꯅꯤꯠ ꯈꯔ ꯂꯦꯝꯕ ꯀꯥꯟꯗꯀꯣ ꯑꯁ ꯀꯌꯥꯃꯨꯛ ꯋꯥꯕ꯭ꯔꯥ ꯑꯩꯁꯦ ꯃꯣꯏ ꯑꫭꯄꫭꯅꯦꯟ ꯇꯤꯝꯗꫭ ꯑꯦꯇꯦꯛ ꯂꯥꯛꯕꯅꯤ ꯃꯤ ꯃꯤꯅ ꯈꯜꯂꯤꯁꯦ ꯍꯣꯏ ꯃꯤꯅ ꯈꯜꯂꯤꯁꯦ ꯑꯗꯨ ꯇꯤꯝꯗꯣ ꯑꯗꯨꯝ ꯑ ꯃꯣꯏ ꯀꯤꯞꯄꯔꯈꯣꯏ ꯐꯖꯔꯒ ꯀꯩꯅꯣ ꯃꯣꯏ ꯗꯥꯎ ꯈꯔ ꯈꯜꯂꯁꯨ ꯃꯥꯁꯨ ꯑꯥꯔꯖꯦꯟꯇꯤꯅꯥꯅꯗꯤ ꯑꯗꯨꯝ ꯂꯥꯏꯅ ꯉꯝꯈꯤꯅꯤꯅ ꯈꯟꯕꯅꯦꯕ ꯑꯁ ꯑꯗꯣ ꯑꯁꯦꯡꯕ ꯁꯥꯟꯅꯕꯗꯗꯤ ꯑꯣꯏꯔꯝꯗ꯭ꯔꯦ
ꯍꯥꯥ
ꯄꯥꯈꯠꯄꯅꯤꯅꯦ ꯑꯁ ꯑꯃ ꯕ꯭ꯔꯦꯛ ꯃꯃꯥꯡꯗꯗꯤ ꯗꯤ ꯑꯔꯖꯤꯟꯗꯥ ꯑꯃ ꯆꯟꯈ꯭ꯔꯦ ꯑꯁꯤꯗꯤ ꯑꯗꯨꯝ ꯑꯔꯖꯤꯟꯗꯥ ꯉꯝꯈ꯭ꯔꯦ ꯅꯨꯡꯉꯥꯏꯅ ꯂꯩꯔꯒ ꯕ꯭ꯔꯦꯛꯃꯇꯨꯡ ꯍꯦꯛ ꯆꯪꯕꯒ ꯃꯥꯏ ꯆꯟ ꯄꯥꯈꯠꯄꯁꯤꯗꯤ ꯄꯥꯈꯠꯄꯁꯤꯗꯤ
ꯕꯣꯜꯅ ꯃꯤ ꯍꯥꯠꯀꯦ ꯇꯧꯔꯦ
ꯄꯩꯁꯥ ꯊꯥꯕ꯭ꯔꯣ
ꯊꯥꯗꯤ ꯊꯥꯗꯦꯗ ꯄꯁꯥ ꯊꯥ ꯔꯗꯤ ꯉꯔꯥꯡꯗꯤ ꯑꯥꯔꯖꯦꯟꯇꯤꯅꯥ ꯊꯥꯕꯒꫭꯏ ꯃꫭꯏꯗꫭ
ꯑꯍ
ꯑꯁ ꯄꯥꯈꯠꯄꯅꯤꯅꯦꯁꯦꯡꯕ
ꯃꯤ ꯍꯥꯏꯅꯩꯌꯦ ꯌꯥꯝ ꯍꯩꯌꯦꯅ ꯑꯅꯤꯃꯛ
ꯎꯝ ꯑꯉꯥꯡꯗꯣ ꯍꯥꯏꯁꯦ ꯌꯥꯝ ꯊꯥꯖꯗꯕ ꯍꯥꯏꯇꯥꯔꯦ ꯍꯥꯏꯣ ꯑꯗꯨ ꯀꯟꯇ꯭ꯔꯤꯗꯣ ꯍꯥꯟꯕꯅꯦꯕ ꯃꯣꯏꯒꯤꯗꯤ
ꯑꯥ
ꯍꯟꯗꯛꯅ ꯑꯍꯥꯟꯕ ꯋꯥꯔꯜꯗ ꯀꯞꯇ ꯌꯥꯎꯕꯅꯦ ꯑꯗ ꯨꯗꯣ ꯌꯥꯝ ꯊꯥꯖꯥꯕ ꯍꯥꯏꯇꯥꯔꯦ ꯃꯥꯁꯤ
ꯍꯩꯔꯝꯕꯗꯣ
ꯎꯝ ꯑꯩꯗꯣ ꯇꯨꯝꯗꯁꯨ ꯌꯥꯗ ꯑꯗꯨꯝ
ꯑꯗꯨ ꯊꯣꯛꯈ꯭ꯔ ꯃꯣꯏ ꯄꯣꯔꯔꯕꯅꯤꯅ ꯂꯩꯍꯧꯔꯅꯤ
ꯍꯣꯏ ꯃꯣꯏ ꯀꯞꯄ ꯂꯩꯈꯊ ꯑꯗꯣ ꯑꯩ ꯀꫭ ꯑꯗꯨ ꯂꯣꯏꯔꯁꯨ ꯇꯨꯝꯒꯦ ꯇꯧꯕꯗꯣ ꯑꯩꯗꯣ ꯄꯥꯈꯠꯃꯟꯈꯤꯕꯒꯤ ꯕꫭꯜ ꯌꯦꯡ ꯀꯥꯟꯗ ꯑꯗꯨ ꯑꯩꯁꯦ ꯇꯨꯝꯒꯦ ꯇꯧꯔꯁꯨ ꯑꯗꯨꯝ ꯏꯁꯇ꯭ꯔꯦꯁ ꯂꯩꯕꯗꯣ ꯉꯥꯏꯍꯥꯛ ꯑꯗꯨꯒ ꯆꯨꯝꯊꯔꯁꯨ ꯋꯥꯈꯟꯗꯗꯤ ꯑꯗꯨꯝ ꯏꯁꯇ꯭ꯔꯦꯁ ꯑꯣꯏꯔꯕ ꯑꯗꯨꯝ ꯈꯜꯂ ꯂꯩꯔꯦꯕ ꯑꯩꯁꯦ ꯑꯁ
ꯄꯔꯝꯃꯗꯤ
ꯑꯥ ꯑꯥ ꯃꯤ ꯑꯩꯈꯣꯏ ꯇꯨꯝꯃꯀꯥꯟꯗ ꯀꯔꯤ ꯍꯥꯏꯁꯦ ꯌꯥꯗꯣ ꯃꯇꯥꯡ ꯃꯇꯥꯡꯅꯦ ꯌꯥꯝ ꯅꯦ ꯑ ꯇꯨꯝꯝꯕꯗꯨꯣ ꯀꯩꯁꯨ ꯈꯪꯗ꯭ꯔꯗꯤ ꯇꯨꯝꯃꯒ ꯑꯗꯨꯝ ꯃꯇꯥꯡ ꯃꯇꯥꯡꯗꯤ ꯂꯩ ꯍꯥꯏ ꯁꯥꯔ ꯇꯨꯝꯃꯁꯨ ꯑꯗꯨꯝ ꯀꯩꯀꯩꯅꯣ ꯃꯤꯅ ꯇꯧꯕ ꯈꯣꯠꯄ ꯃꯣꯟ ꯀꯔꯤ ꯀꯔꯥꯗ ꯂꯣꯏ ꯇꯥꯏꯗꯅ
ꯍꯣꯏ
ꯑꯗꯨꯃꯥꯏꯅ ꯑꯆꯨꯝꯕ ꯂꯩꯌꯦꯕꯅꯣ ꯑꯩꯁꯦ ꯆꯨꯝꯕ ꯌꯥꯗꯕꯅꯤ ꯠꯄꯅꯤꯅꯦ ꯀꯞꯊꯣ ꯀꯞꯅꯤꯡ ꯀꯕꯅꯤꯅꯦ ꯉꯔꯥꯡꯗꯣ
ꯉꯥꯏꯍꯥꯛꯇꯪ ꯀꯥꯞꯊꯣꯛꯎ ꯌꯥꯗ꯭ꯔꯣꯅꯦ
ꯑꯁ ꯇꯧꯕꯅꯦ ꯅꯨꯡꯉꯥꯏꯇ꯭ꯔꯕ
ꯃꯤꯠꯇꯣ ꯈꯔ ꯀ꯭ꯂꯤꯟ ꯑꯣꯏꯅꯕ
ꯑ ꯑꯥ ꯑꯗꯨ ꯃꯣꯏꯅ ꯉꯝꯃꯊꯕꯅꯤꯅ ꯑꯃꯨꯛ ꯀꯞꯁꯤꯊꯔꯒ
ꯀꯞꯇ꯭ꯔꯦ ꯑꯗꯨ ꯃꯅꯨꯡꯗꯗꯤ ꯑꯁ ꯍꯔꯥꯎꯃꯟꯗꯒꯤ ꯂꯣꯏꯔ ꯑꯗꯨꯅ ꯄꯊꯔ ꯇꯁꯨ ꯄꯊꯔ ꯄ ꯄꯊꯔꯁꯨ ꯄꯊꯔ ꯂꯩ ꯍꯔꯁꯨ ꯍꯔꯥꯎꯦ
ꯂꯣꯏ ꯁꯨꯔꯦ
ꯎ ꯇꯧ ꯁꯕ ꯁꯤ ꯁꯤꯕꯨꯇ ꯃꯅꯥꯣ ꯑꯃꯅꯤ ꯑꯩ ꯍ ꯎ ꯉꯟꯇꯥ ꯇꯨꯝꯃꯒ ꯅꯪꯗꯤ ꯉꯟꯇꯥꯦ ꯉꯟꯇꯥꯗꯤ ꯇꯨꯝꯗꯩ ꯐꯪꯉꯦ ꯑꯗꯨꯣ ꯑꯟ ꯑꯋꯥꯇ ꯃꯥꯥꯡꯅꯦ ꯏꯇꯔ ꯆꯇ ꯃꯥꯁꯤꯦ
ꯀꯔꯥꯏꯗ ꯅꯣꯏ ꯇꯔꯥꯅꯦ
ꯑ ꯑ ꯑ
ꯃꯥꯄꯟ ꯃꯈꯥꯏ
ꯎ ꯍꯧꯖꯤꯤ ꯆꯥꯛ ꯂꯥꯕꯥ ꯌꯥꯏꯁ
ꯀꯔꯤ ꯏꯟꯁꯥꯥꯡꯅꯣꯅꯦ
ꯉꯁꯤꯁꯦ ꯀꯩꯅꯣ ꯍꯥꯏꯗꯣꯏꯅꯦ ꯆꯥꯛ ꯉꯧꯔꯒꯀꯣ ꯀꯩꯅꯣ ꯆꯥꯛ ꯑꯩꯅ ꯑꯩꯅ ꯍꯥꯏꯈꯤꯕꯒꯨꯝ ꯇꯧꯕꯗꯗ ꯅꯉꯣꯟꯗ ꯑꯍꯥꯟꯕ ꯆꯪꯉꯛꯄꯗꯗꯤ ꯍꯥꯎꯔꯝ ꯃꯥ ꯍꯥꯏꯕꯗꯣ ꯍꯥꯏ ꯍꯥꯏ ꯂ ꯂ ꯍꯋꯥꯏ ꯑꯃꯒ ꯑꯗꯨ ꯆꯥ ꯂꯧꯔꯒ ꯄꯤ ꯍꯥꯟꯅꯗꯤ ꯌꯥꯝ ꯍꯥꯎ ꯌꯥꯗꯣ ꯍꯟꯗꯛꯇꯤ ꯆꯥꯕ ꯌꯥꯗꯣꯏ ꯌꯦꯟ ꯊꯣꯡꯉ ꯆꯥꯗ꯭ꯔꯒ ꯈꯪꯗ꯭ꯔ ꯁꯤ ꯀꯣꯛ ꯆꯣꯡ ꯆꯅꯤꯡ ꯑꯗꯨ ꯂꯩꯕ ꯆꯠꯄꯗ ꯐꯝꯒ ꯍꯣꯏ ꯉ ꯉ ꯑꯣꯞ ꯆꯥꯏ ꯈꯨꯅ
ꯍ
ꯎꯝ ꯆꯥꯗꯝ ꯃꯤꯗꯃ ꯍꯥꯏ ꯁꯤ
ꯆꯥꯏꯅꯦ ꯅꯣꯏꯒꯤ ꯊꯣꯡꯕꯗꯣ ꯌꯥꯝ ꯆꯥꯅꯤꯡꯉꯤꯅꯦ ꯑꯩꯗꯤ
ꯑ ꯁꯤꯗ ꯊꯣꯡꯕ ꯍꯥꯏꯔꯣ ꯁꯤꯗ ꯊꯣꯡꯕ ꯍꯥꯏꯔꯣ
ꯅꯣꯏꯒꯤ ꯊꯣꯡꯕꯗꯣ ꯅꯣꯏꯒꯤ ꯏꯁꯇꯥꯏꯜꯗ ꯊꯣꯡꯕꯗꯣ
ꯑ ꯑꯥ ꯑꯥ ꯑꯥ ꯑꯥ ꯍ ꯑꯗꯨ ꯑꯗꯨ ꯌꯥꯆꯥ ꯏꯁꯃꯣꯛꯄꯣꯛ ꯑꯩꯈꯣꯏꯕꯗ ꯑꯁ ꯁꯤꯗ ꯐꯥꯎ ꯀꯩꯅꯣ ꯅꯍꯥꯟꯗ ꯑꯩꯈꯣꯏꯗꯣ ꯁꯤꯗ ꯑ ꯃꯅꯤꯄꯨꯔꯗꯀꯣ ꯑꯩꯈꯣꯏ ꯍꯪꯉꯝꯃꯦꯕ ꯄꯣꯛ ꯄꯣꯛꯁꯦ ꯄꯤꯒꯦ ꯍꯪꯉꯝꯃꯦ ꯑꯗꯨꯒ ꯎꯝ ꯀꯦꯖꯤ ꯑꯃꯗ ꯂꯤꯁꯤꯡ ꯇꯔꯨꯛ ꯀ ꯂꯤꯁꯤꯡ ꯇꯔꯨꯛ ꯍꯥꯏꯌꯦ ꯂꯤꯁꯤꯡ ꯑꯃꯒ ꯆꯅꯤꯔꯥ ꯑꯗꯨꯃꯥꯏꯅ ꯑꯣꯏꯕꯅꯦꯕ
ꯑꯩꯗꯤ ꯐꯦꯁꯅ ꯑꯗꯨꯝ ꯍꯥꯎ ꯏꯗ
ꯍꯣꯏ ꯐ꯭ꯔꯦꯁ ꯇꯧꯕꯗꯤ ꯍꯋꯦ ꯑꯗꯨ ꯀꯩ ꯍꯥꯏꯔꯒ ꯑꯗꯨꯝ ꯆꯥꯅꯤꯡꯕ ꯍꯥꯏꯇꯥꯔꯦ ꯏꯁꯃꯣꯛ ꯏꯁꯃꯣꯛꯄꯨ ꯑꯩꯈꯣꯏ ꯀꯗ ꯑꯗꯣ ꯑꯩꯈꯣꯏꯗꯣ ꯑꯁꯤꯗꯤ ꯇꯥꯡꯃꯜꯂꯦꯗ ꯍꯥꯏꯅ ꯑꯗꯨꯝ ꯊꯝꯃꯕꯅꯦ ꯑꯗꯨ ꯉꯥꯏꯍꯥꯛ ꯂꯩꯔꯒ ꯏꯟꯁꯇꯥꯒ꯭ꯔꯥꯝꯗ ꯑꯃꯨꯛ ꯎꯕ ꯅꯥꯒꯥꯂꯦꯟꯒꯤꯗꯣ
ꯎ
ꯑꯗꯨ ꯃꯣꯏꯒꯤꯗꯣ ꯀꯦꯔꯥ ꯍꯪꯉꯒ ꯆꯥꯇꯨ ꯈꯛꯇꯅꯣ ꯍꯥꯏꯕꯗꯤ ꯁꯤꯗ ꯍ ꯑꯗꯨꯝ ꯌꯦꯡꯉꯨ ꯑꯗꯨꯝ ꯄꯥꯔꯁꯦꯜ ꯇꯧꯔꯛꯄꯗꯣ
ꯑꯣ
ꯎ ꯐ꯭ꯔꯦꯁ ꯅꯗꯤ ꯊꯥꯎꯗ ꯍꯣꯏ ꯍꯣꯏ ꯃꯣꯏ ꯍꯦꯛꯇꯤ ꯅꯥꯒꯥꯂꯦꯟꯒꯤꯗꯣ ꯍꯣꯡꯉꯦ ꯑꯗꯣ ꯁꯤ ꯑꯩꯈꯣꯏ ꯑꯩꯈꯣꯏꯒꯤꯗꯨꯗꯤ ꯀꯌꯥ ꯁ ꯑꯃꯗ ꯀꯦꯖꯤ ꯑꯃꯗ ꯂꯤꯁꯤꯡ ꯑꯃꯒ ꯆꯅꯤꯒ ꯍꯥꯏ ꯇꯥꯡꯉꯒ ꯇꯕꯥꯜꯕꯣ
ꯑꯩꯗꯤ ꯏꯁꯃꯣꯛ ꯄꯣꯛꯁꯦ ꯀꯌꯥ ꯈꯪꯗꯦ ꯃꯍꯥꯎ ꯄꯥꯛꯅ ꯈꯪꯗꯦ ꯐ꯭ꯔꯦꯁꯅ ꯍꯦꯜꯂꯦ ꯑꯗꯨꯝ
ꯎꯝ ꯀꯩꯁ ꯅꯕꯨꯗꯤ ꯍꯣꯏ ꯐꯁ ꯂꯧꯗꯨ ꯐꯥꯎꯋꯗ ꯑꯗꯨ ꯀ ꯍꯥꯏꯁꯦ ꯑꯗꯨ ꯈꯣꯏꯕꯗꯣ ꯅꯍꯥꯟꯗꯣ ꯑꯩꯈꯣꯏ ꯀꯨꯏꯗ꯭ꯔꯤꯔꯤꯕꯣ ꯑꯗꯨꯝ ꯑꯁꯤ ꯍꯣꯂꯤꯗꯦ ꯍꯧꯕ ꯃꯇꯝꯗꯅꯦ ꯑꯗ ꯏꯃꯥꯟꯅꯕ ꯑꯩꯈꯣꯏ ꯔꯦꯟꯗ ꯊꯣꯛꯑꯒ ꯑꯗꯨ ꯀꯌꯥꯁꯦ ꯑꯩꯈꯣꯏꯅ ꯂꯩꯔꯒ ꯆꯠꯄꯅꯦꯕ ꯑꯗꯨꯒ ꯅꯗ꯭ꯔꯦ ꯃꯣꯏꯗꯤ ꯀꯨꯀꯔ ꯈꯣꯏꯒꯗ ꯒ꯭ꯔꯦꯟꯗꯗꯤ ꯂꯣꯏ ꯂꯩꯕꯅꯤꯅ ꯀꯨꯀꯔꯗ ꯀꯥꯞꯃ ꯀꯩꯅꯣ ꯊꯣꯡꯕꯗꯣ ꯌꯥꯝ ꯍꯥꯎꯕ ꯍꯥꯏꯗ ꯃꯁꯥꯗꯣ ꯌꯥꯝ ꯁꯣꯐ ꯑꯣꯏꯔꯛꯄꯗꯣ ꯑꯗ ꯄꯂꯤꯁ ꯃꯆꯥ ꯑꯃ ꯆꯊꯣꯛꯑꯣ ꯑꯁ ꯍꯥꯎꯕꯅꯦ ꯑꯁ ꯑꯃꯨꯛ ꯆꯥꯅꯤꯡꯉꯦ ꯑꯗꯣ ꯍꯥꯏꯔꯒ ꯂꯥꯛꯈ ꯂꯥꯛꯕꯁꯦ ꯎꯝ
ꯍꯧꯀꯠꯂꯛꯑꯣ ꯑꯗꯨꯒ ꯊꯨꯡꯊꯔꯣ ꯀꯩꯅꯣ ꯐꯣꯇꯣ ꯊꯥꯔꯛꯑꯣ ꯑꯩꯅ ꯑꯃꯨꯛ ꯇꯤꯟ ꯌꯣ ꯂꯒꯦ
ꯑ ꯑꯥ ꯑꯥ ꯑꯩꯁꯦ ꯍꯧꯖꯤꯛ ꯑꯗꯨ ꯈꯟ ꯈꯜꯂꯒ ꯏꯃꯥꯟꯅꯕꯅ ꯑꯁ ꯅꯨꯡꯗꯥꯡꯗ ꯑꯣꯏꯅ ꯆꯥꯁꯤ꯭ꯔꯥ ꯆꯥꯁꯦ ꯍꯥꯏꯔꯗꯤ ꯃꯣꯏꯒꯤ ꯆꯥꯛ ꯉꯧꯕꯁꯨ ꯆꯥꯕꯁꯨ ꯀꯔꯤꯅꯤꯅ ꯇꯧꯋ ꯎꯝ
ꯀꯗꯤ ꯁꯥꯡꯖꯤ
ꯌꯥꯝ ꯂꯣ ꯋꯥꯏꯗꯧꯔꯤ ꯉꯁꯦ ꯑꯩꯈꯣꯏꯗ ꯑꯩꯈꯣꯏꯗ ꯅꯣꯡꯃꯝ ꯃꯝꯃꯤ ꯍꯥꯏꯕ ꯃꯃꯌꯥ ꯍꯥꯏ ꯆꯥꯖꯤ
ꯅꯣꯡꯃꯥꯡꯕ
ꯑꯅ ꯇꯧꯔꯂꯒꯅꯤ ꯇ ꯆꯨꯁꯨ ꯆꯨꯈ꯭ꯔ ꯃꯥꯜꯂꯦ ꯅꯨꯡꯗꯥꯡ ꯍꯣꯏ ꯅꯨꯡꯉꯥꯏ ꯅꯨꯡꯉꯥꯏ ꯆꯨꯗꯨ ꯆꯨꯈ꯭ꯔ ꯃꯥꯜꯂꯦ ꯑꯩꯈꯣꯏ ꯊꯣꯡ ꯍꯥꯡꯉꯒ ꯂꯩꯕꯅꯦ ꯃꯗꯣ ꯍꯟꯆꯤꯒꯤ ꯊꯣꯡꯑ ꯐꯪꯉꯦ
ꯑꯩꯈꯣꯏꯗꯤ ꯅꯨꯡꯁꯥ ꯌꯥꯝ ꯁꯥꯏ
ꯑꯣ ꯉꯔꯥꯡꯅ ꯑꯃꯨꯛ ꯀꯩꯅꯣ ꯇꯧꯕ ꯉꯁꯤꯅ ꯑꯃꯨꯛ ꯌꯥꯝ ꯍꯦ ꯁꯔꯣ ꯆꯅꯤ ꯂꯩ
ꯌꯥꯝ ꯀꯟꯅ ꯁꯥꯏ
ꯑ
ꯆꯠꯊꯦꯛ ꯀꯩ ꯍꯥꯏꯥꯏ ꯇꯔꯦ
ꯑꯍꯣꯏ ꯑꯩꯈꯣꯏꯗꯅ ꯉꯁꯤꯃꯨꯛ ꯅꯨꯡꯉꯥꯏ ꯎꯝ ꯃꯄꯥꯟ ꯊꯣꯛ ꯈ ꯑ ꯃꯄꯥꯟ ꯊꯣꯛ ꯅꯠꯇꯦ ꯅꯠꯇꯦ ꯃꯄꯥꯟ ꯊꯣꯛꯀꯦ ꯍꯥꯏꯔꯗꯤ ꯉꯁꯤꯁꯦ ꯌꯥꯝ ꯑꯐꯕ ꯅꯨꯃꯤ
ꯋꯦꯗꯔꯁꯦ ꯋꯦꯗꯔꯒꯤ ꯀꯟꯗꯤꯁꯟꯗ ꯌꯥꯝ ꯊꯤꯅ ꯀꯩ ꯍꯥꯏꯕ꯭ꯔꯥ ꯅꯨꯡꯉꯥꯏꯕ ꯑꯩꯁꯨ ꯑꯩꯁꯨ ꯀꯩ ꯍꯥꯏꯕ꯭ꯔꯥ ꯇꯧꯔꯛꯇꯣꯔꯦ
ꯑ ꯀꯩꯌꯥ
ꯑꯩ ꯑꯩ ꯃꯇꯧ ꯇꯝꯕꯤꯔꯣꯅ ꯉꯥ ꯉꯥꯒ ꯍꯦꯟꯅ ꯈꯪꯉꯛ ꯆꯕꯗꯨ ꯅꯪꯪ ꯀꯥꯎ ꯊꯣꯛꯇꯈꯤꯕꯗꯣ ꯈꯪꯗꯦꯕ ꯑꯩꯣꯏ ꯂꯩꯁ
ꯍꯥꯏꯗꯤ ꯑꯗꯨꯝ ꯈꯪꯗꯦ ꯑꯗꯨꯝ ꯃꯥꯟꯅꯔꯛꯀꯦ ꯇꯧꯋꯦꯕ
ꯑꯥ ꯑꯥ ꯈꯪꯗꯅꯕ ꯑꯩꯣꯏꯒ ꯂꯩꯃꯤꯟꯅꯕꯗꯒꯤ ꯈꯪꯉꯛꯇꯕ ꯍꯥꯏ ꯄꯪꯕ ꯈꯣꯏꯕꯒꯤ ꯄꯪꯕ ꯈꯣꯣꯏꯔꯒ ꯂꯩꯃꯤꯟꯅ ꯂꯩꯃꯤꯟꯅꯔꯒ ꯄꯪꯉꯛꯄꯗꯨ ꯍꯪ ꯃ ꯁꯔ ꯇꯥꯎꯔ ꯑꯗꯨ
ꯈꯪꯕꯗꯤ ꯑꯗꯨꯝ ꯈꯪꯒꯅꯤꯕꯀꯣ ꯑꯗꯨ ꯈꯣꯏꯔꯛꯄꯗꯣ
ꯑꯥ
ꯀꯃꯥꯏꯅ ꯂꯥꯛꯀꯦ ꯇꯧꯋꯦꯕ ꯍꯥꯏꯗꯤ ꯃꯥꯟꯅꯅꯕ ꯉꯥꯡꯈꯤꯕꯒꯤ ꯇꯥꯏꯞꯇ ꯇꯧꯈꯂꯦꯕ
ꯑꯥ ꯑꯥ ꯑꯩꯍꯥꯟ ꯂꯧꯅꯤꯡꯉꯦꯗꯈꯣꯏꯁꯨꯦ ꯌꯥꯝ ꯆꯤꯠ ꯑꯣꯏ ꯅ꯭ꯔ ꯑꯩꯈꯣꯏꯁꯦ ꯂꯣꯟꯁꯨꯦ ꯀꯣꯏꯔ ꯀꯣꯏ ꯀꯣꯏꯔ ꯉꯥꯡꯕꯤꯔꯤꯗꯅꯣ ꯑꯩꯗ
ꯀꯣꯏ ꯏꯁꯤꯗꯟꯁꯃꯗ
ꯑꯗꯨ